ꯋꯥꯔꯤ ꯅꯨꯡꯉꯥꯏꯔ ꯇꯠꯈ꯭ꯔꯦ
ꯇꯠ ꯀ꯭ꯔꯤꯌꯦꯠ ꯇ ꯀ꯭ꯔꯤꯌꯦꯠ
ꯎꯝ ꯑꯗꯨꯅ ꯍꯧꯖꯤꯛꯁꯤꯗ ꯍꯣꯡꯂꯛꯏꯁꯤꯗ ꯍꯤꯗꯥꯛꯃꯛꯇ ꯑꯣꯏꯔꯁꯨ ꯅꯠꯇ꯭ꯔꯥ
ꯎꯝ
ꯍꯤꯗꯥꯛꯁꯤꯁꯨ ꯐꯅꯌꯥꯝ ꯑꯅꯧ ꯑꯅꯧꯕ ꯃꯣꯗꯦꯅꯦ ꯍꯧꯖꯤꯛ ꯇꯧꯔꯤꯁꯦ ꯅꯥꯕ ꯈꯣꯠ ꯑꯩꯈꯣꯏꯒꯤ ꯑꯃ ꯇꯧꯕꯗꯒꯤ ꯍꯦꯟꯗꯣꯛꯇꯅ
ꯑꯗꯣ ꯑꯩ ꯋꯥꯈꯜꯗꯗꯤ ꯈꯔ ꯑꯃꯅ ꯀꯦꯟꯁꯔꯒꯨꯝꯕꯁꯦ ꯑꯗꯨꯝ ꯀ꯭ꯌꯣꯔ ꯇꯧꯕ ꯉꯝꯃꯦ ꯍꯤꯗꯥꯛ ꯂꯩꯔꯦ ꯍꯥꯏꯗꯅ
ꯎꯝ ꯎꯝ
ꯑꯗꯣ ꯈꯔ ꯑꯃꯅ ꯍꯧꯖꯤꯛꯐꯥꯎ ꯉꯝꯗ꯭ꯔꯤ ꯈꯣꯠꯇ꯭ꯔꯤꯅ ꯑꯗꯨꯃꯥꯏꯅ ꯍꯥꯏꯗꯅ
ꯎꯝ
ꯑꯗꯣ ꯑꯩ ꯋꯥꯈꯜꯗꯗꯤꯕꯣ ꯃꯤꯑꯣꯏꯕꯗꯤ ꯌꯥꯝ ꯆꯥꯎꯈꯠꯂꯝꯃꯤꯅ ꯉꯝꯃꯝꯗꯧꯁꯨ ꯃꯥꯜꯂꯤꯕꯣ
ꯉꯝꯗꯤ ꯉꯝꯃꯦ ꯑꯗꯣ ꯒꯣꯕꯔꯃꯦꯟꯅ ꯌꯥꯗꯦ ꯕ ꯁꯨꯄ꯭ꯔꯤꯝ ꯂꯤꯗꯔ ꯍꯥꯏꯇꯥꯔꯦꯅꯦꯀꯣ ꯃꯣꯏꯅ ꯌꯥꯗꯦꯕ
ꯏꯁꯇꯦꯝ ꯁꯦꯜ ꯊꯦꯔꯥꯄꯤꯒ ꯇꯧꯕꯅꯣ ꯅꯠꯇ꯭ꯔꯥ
ꯎꯝ
ꯏꯁꯇꯦꯝ ꯁꯦꯜꯒꯁꯤ ꯏꯁꯥꯒꯤ ꯑꯣꯏꯅ ꯂꯥꯏꯅꯥ ꯂꯅꯥ ꯃꯇꯝꯗ ꯑꯗꯨꯗ ꯂꯣꯏꯅꯃꯛ ꯏꯁꯇꯗꯤ ꯇꯧꯔꯒ ꯇꯧꯕ ꯄꯣꯠꯅꯤꯗꯅ
ꯍꯣꯏ
ꯑꯩꯅ ꯇꯥꯕꯗ ꯀꯔꯤ ꯂꯝꯅꯣꯅꯦ ꯂꯝ ꯃꯃꯤꯡꯗꯨꯗꯤ ꯀꯥꯎꯈ꯭ꯔꯦ ꯈꯔ ꯆꯥꯎꯈꯠꯄ ꯗꯤꯕꯂꯞ ꯑꯣꯏꯔꯕ ꯀꯟꯇ꯭ꯔꯤꯅꯦꯕ ꯃꯣꯏꯗꯤ ꯍꯦꯛ ꯄꯣꯛꯇ ꯉꯥꯏꯔꯤꯕ ꯑꯉꯥꯡ ꯈꯨꯗꯤꯡꯃꯛꯀꯤ ꯏꯁꯇꯦꯝ ꯁꯦꯜꯁꯦ ꯂꯣꯏ ꯄ꯭ꯔꯤꯖꯥꯕ ꯇꯧꯔ ꯊꯝꯃꯦ ꯍꯥꯏꯅꯤ
ꯑꯗꯨꯅ ꯍꯦꯟꯅ ꯑꯩꯈꯣꯏꯒꯤ ꯂꯥꯏꯅꯥ ꯂꯥꯏꯌꯦꯡ ꯆꯠꯊꯕ ꯃꯇꯝꯗ ꯑꯗꯨꯗ ꯌꯥꯝꯅ ꯃꯇꯦꯡ ꯄꯥꯡꯉꯦ ꯍꯥꯏꯕꯅꯤ
ꯎꯝ
ꯑꯁ ꯑꯗꯨꯗꯩꯗꯤ ꯍꯧꯖꯤꯛ ꯂꯥꯛꯏꯌꯦ ꯎꯝ
ꯀꯦꯟꯁꯔꯁꯤꯁꯨ ꯀꯤꯌꯣꯔꯒꯤ ꯀꯩꯅꯣꯁꯦ ꯐꯣꯔ ꯀꯩꯅꯣ ꯐꯣꯔꯃꯨꯂꯥ ꯍꯥꯏꯇꯥꯔꯦꯅꯦꯀꯣ
ꯎꯝ
ꯂꯩꯔꯕꯅꯦꯕ ꯑꯩꯈꯣꯏꯒꯤ ꯃꯦꯗꯤꯀꯦꯜ ꯐꯣꯔꯃꯨꯂꯥ ꯀꯩꯀꯥ ꯂꯣꯏꯅ ꯁꯥ ꯉꯝꯃꯝꯅꯦ ꯑꯗꯣ ꯒꯣꯔꯃꯦꯟꯅ ꯌꯥꯗꯦꯕ ꯍꯥꯏꯗꯤ ꯀꯦꯟꯁꯔ ꯑꯃ ꯀꯤꯌꯣꯔ ꯇꯧꯕ ꯉꯝꯕ ꯍꯤꯗꯥꯛ ꯑꯃ ꯄꯨꯊꯣꯔꯛꯄ ꯍꯥꯏꯁꯦ ꯄꯨꯔꯥ ꯃꯣꯏꯗꯗꯤ ꯗꯥꯎꯟ ꯆꯠꯇꯣꯏꯅꯦꯕ ꯑꯃ
ꯑꯩꯈꯣꯏ ꯍꯤꯗꯥꯛ ꯀꯩꯀꯥ ꯌꯣꯟꯕꯗꯣ ꯃꯣꯏꯗꯤ ꯇꯦꯛꯁ ꯌꯥꯎꯏꯅ ꯑꯣꯏꯗꯤ ꯇꯥꯕꯟ ꯇꯥꯕꯟꯅꯤ ꯀꯥꯏꯁꯦ ꯍꯤꯗꯥꯛ ꯑꯃꯗꯩ ꯇꯦꯛꯁ ꯃꯣꯏ ꯑꯣꯏꯗꯣꯏꯁꯦ ꯐꯥꯏꯚ ꯄꯥꯔꯁꯦꯟ ꯇꯦꯟ ꯄꯥꯔꯁꯦꯟ ꯃꯨꯛꯇꯤ ꯑꯣꯏꯗꯣꯏꯅꯦ ꯑꯗꯨꯅ ꯍꯤꯗꯥꯛꯇꯣ ꯀꯤꯌꯣꯔ ꯇꯧꯕ ꯉꯝꯈ꯭ꯔꯗꯤ ꯑꯗꯨꯝ ꯗꯥꯎꯟ ꯆꯠꯂꯛꯑꯅꯤ ꯑꯗꯨꯅꯅꯤ
ꯎꯝ ꯃꯥꯅꯤ
ꯑꯗꯣ ꯗꯣꯛꯇꯔ ꯈꯔ ꯔꯤꯚꯤꯜꯒ ꯇꯧꯋꯦ ꯀꯦꯟꯁꯔ ꯐꯕꯒꯤ ꯑꯗꯨ ꯃꯣꯏꯗꯣ ꯑꯗꯨꯝ ꯄꯨꯔꯥ ꯀꯩꯅꯣ ꯇꯧꯋꯦ ꯑꯁꯥꯁꯤꯟꯅ ꯇꯧꯕꯤꯅꯦ
ꯑꯣ ꯑꯗꯨꯅꯦ ꯍꯧꯖꯤꯛ ꯂꯩ ꯎꯝ ꯂꯩꯔꯤꯕ ꯄꯣꯠꯁꯤꯗ ꯑꯦ ꯑꯥꯏ ꯑꯃꯨꯛ ꯊꯣꯛꯆꯜꯂꯛꯑꯕꯃꯤ ꯅꯠꯇ꯭ꯔꯥ
ꯎꯝ
ꯑꯁ ꯑꯩꯗꯤ ꯏꯕꯣ ꯑꯗꯨꯝ ꯐꯤꯂꯝꯒ ꯑꯗꯨꯝ ꯂꯩꯗꯅ ꯑꯦ ꯑꯥꯏꯅ ꯀꯟꯇ꯭ꯔꯣꯜ ꯇꯧꯈꯤꯕ ꯃꯤꯑꯣꯏꯕꯁꯦ ꯑꯩꯗꯤ ꯑꯗꯨꯝ ꯑꯗꯨꯗꯣ ꯔꯤꯌꯦꯂꯤꯇꯤꯗꯣ ꯎꯠꯊꯣꯛꯄꯩ ꯋꯥ ꯃꯥꯟꯁꯤꯂꯑꯕ
ꯎꯝ
ꯁꯤꯅꯦꯃꯥꯗ ꯇꯧꯕ ꯌꯥꯏꯗꯣ ꯄꯣꯁꯤꯕꯟ ꯑꯣꯏꯕ ꯄꯣꯁꯤꯕꯜ ꯑꯣꯏꯕꯗꯨꯅꯦꯕ ꯅꯠꯇ꯭ꯔꯥ
ꯃꯥꯅꯦ ꯃꯥꯅꯦ
ꯑꯣꯏꯊꯣꯛꯄ ꯌꯥꯕ ꯂꯝꯕꯤꯗꯨꯅꯦꯕ ꯇꯥꯛꯗꯣ ꯑꯗꯣ ꯑꯁꯦꯡꯕꯗꯁꯨ ꯑꯗꯨꯝ ꯑꯣꯏꯊꯣꯛꯅꯧ ꯃꯥꯜꯂꯤꯅꯦ ꯁꯤꯗꯤ
ꯑꯣꯏꯗꯤ ꯑꯣꯏꯊꯣꯔꯛꯄ ꯌꯥꯏ ꯑꯦ ꯑꯥꯏꯅ ꯑꯩꯈꯣꯏ ꯄꯨꯔꯥ ꯀꯟꯇ꯭ꯔꯣꯜ ꯉꯝꯃꯦꯕ ꯑꯗꯣ ꯀꯝꯕꯦꯛꯇ ꯑꯃꯨꯛ ꯉꯝꯃꯛꯀꯅꯤꯕ ꯑꯩꯈꯣꯏ ꯃꯤꯑꯣꯏꯕꯒꯤ ꯕ꯭ꯔꯦꯟꯁꯦ ꯌꯥꯝꯅ ꯁꯥꯊꯤꯕ ꯕ꯭ꯔꯦꯟꯅꯦꯕ
ꯃꯥꯅꯦ ꯑꯁ ꯑꯗꯨꯅꯅꯤ ꯀꯩꯅꯣ ꯁꯥ ꯉ ꯎꯝ
ꯉꯝꯗꯕ ꯂꯩꯇꯦ ꯍꯥꯏꯔꯤꯁꯦ
ꯁꯝꯅ ꯍꯥꯏꯔꯕꯗ ꯅꯪꯒ ꯍꯧꯗꯣꯡ ꯃꯆꯥ ꯑꯃꯒ ꯆꯤꯡꯛꯅꯕ ꯃꯇꯝꯗ ꯍꯧꯗꯣꯡꯗꯨꯅ ꯑꯩꯈꯣꯏꯗ ꯈꯣꯠꯇꯅ ꯈꯣꯠꯇꯅ ꯇꯧꯔ ꯗꯣꯃꯤꯅꯦꯠ ꯇꯧꯕ ꯉꯝꯕ ꯉꯝꯃꯤꯅꯦꯕ ꯅꯠꯇ꯭ꯔꯣ
ꯑꯥ
ꯑꯗꯣ ꯑꯩꯈꯣꯏꯒꯤ ꯋꯥꯈꯜꯁꯤꯅ ꯃꯌꯥꯝꯅ ꯂꯣꯏꯅ ꯑꯃꯨꯛ ꯀꯟꯇ꯭ꯔꯣꯜ ꯇꯧꯕ ꯉꯝꯃꯤꯅꯦꯕ
ꯑꯥ
ꯍꯥꯎꯗ
ꯕ꯭ꯔꯦꯟꯗꯗꯤ ꯑꯃꯨꯛ ꯃꯤꯑꯣꯏꯕꯅꯗꯤ ꯍꯦꯜꯂꯛꯀꯅꯤꯗ ꯃꯤꯑꯣꯏꯕꯒꯤ ꯕ꯭ꯔꯦꯟꯁꯦ ꯑꯩꯈꯣꯏꯒꯤ ꯔꯣꯀꯦꯠꯀ ꯁꯥꯔꯛꯇꯅꯀꯣ ꯌꯥꯝꯅ ꯑꯦꯌꯥꯔꯁꯨ ꯗꯦꯟꯁꯔꯗꯤ ꯌꯥꯝ ꯑꯣꯏ ꯑꯗꯣ ꯑꯃꯨꯛꯀ ꯍꯦꯟꯅ ꯗꯦꯟꯖꯔ ꯑꯣꯏꯕ ꯍꯥꯏꯔꯒꯗꯤ ꯃꯤꯑꯣꯏꯕꯒꯤ ꯕ꯭ꯔꯦꯟꯁꯤꯅꯦꯕ ꯐꯖꯅ ꯀꯟꯇ꯭ꯔꯣꯜ ꯉꯝꯈ꯭ꯔꯕ ꯐꯖꯅ ꯕ꯭ꯔꯦꯟꯁꯦ ꯁꯥꯔꯞ ꯑꯣꯏꯈ꯭ꯔꯕ ꯑꯗꯨꯝ ꯑꯦ ꯑꯥꯏꯅ ꯀꯟꯇ꯭ꯔꯣꯜ ꯄꯨꯂꯞ ꯇꯧꯈ꯭ꯔꯦꯅ ꯈꯜꯂꯁꯤꯅꯦ ꯊꯤꯅ ꯃꯇꯝꯗꯨꯗ ꯁꯥꯔꯞ ꯑꯣꯏꯕ ꯕ꯭ꯔꯦꯟ ꯌꯥꯎꯕ ꯃꯤꯑꯣꯏ ꯈꯔꯗꯤ ꯂꯩꯔꯛꯀꯅꯤ ꯑꯗꯨꯅ ꯑꯃꯨꯛ ꯑꯦꯅꯤꯍꯥꯎ ꯇꯧꯔꯒ ꯑꯃꯨꯛ ꯉꯝꯅꯕ ꯍꯣꯠꯅꯔꯛꯀꯅꯦꯕ ꯊꯨꯒꯥꯏꯅꯕ ꯃꯣꯏꯒꯤ ꯁꯤꯁꯇꯦꯝ ꯁꯤꯁꯇꯦꯝꯒ ꯐꯣꯝ ꯇꯧꯔꯑꯦꯅ ꯈꯜꯂꯁꯤꯅꯦ ꯑꯗꯨꯏ ꯁꯤꯁꯇꯦꯝꯗ ꯊꯨꯒꯥꯏꯅꯕ ꯑꯗꯨꯝ ꯉꯝꯃꯛꯀꯅꯦꯕ ꯃꯤꯑꯣꯏꯕꯒꯤ ꯕ꯭ꯔꯦꯟꯗ ꯌꯥꯝ ꯁꯥꯊꯤꯕ ꯑꯦ ꯑꯥꯏꯒ ꯄꯨꯊꯣꯔꯛꯏꯁꯤꯅꯦ ꯄꯨꯔꯥ ꯂꯣꯏꯕꯤꯅꯦ ꯑꯩꯈꯣꯏ ꯒ꯭ꯔꯦꯟꯒꯤ ꯄꯣꯇꯦꯟꯁꯤꯌꯦꯜꯁꯦ ꯌꯥꯝ ꯂꯩꯕ ꯖꯥꯠꯅꯦ ꯑꯩꯈꯣꯏꯅ ꯌꯨꯁ ꯇꯧꯕꯤꯗꯕ ꯍꯥꯏꯇꯥꯔꯦꯅꯦ ꯑꯩꯈꯣꯏ ꯁ꯭ꯋꯥꯏꯗ ꯇꯥ ꯇꯥ ꯂꯩꯔꯤꯈꯩꯁꯦ ꯄꯨꯔꯥ ꯌꯨꯁ ꯁꯨꯡꯇꯧ ꯇꯧꯕꯤꯗ꯭ꯔꯦꯕ ꯄꯨꯔꯥ ꯅꯨꯡꯉꯥꯏꯕ ꯁꯥꯔꯇꯦꯟ ꯗꯣꯄꯥꯃꯤꯟ ꯍꯥꯏꯒꯗ꯭ꯔꯥ ꯇꯦꯝꯄꯔꯔꯤ ꯗꯣꯄꯥꯔꯠꯃꯦꯟ ꯍꯥꯏꯒꯗ꯭ꯔꯥ ꯑꯗꯨꯒꯤ ꯅꯨꯡꯉꯥꯏꯕ ꯂꯦꯖꯤꯅꯦꯁ ꯀ ꯉꯥꯏꯍꯥꯛꯇꯪꯒꯤ ꯅꯨꯡꯉꯥꯏꯕ ꯀꯩꯀꯥꯗꯨꯅ ꯑꯗꯨꯝ ꯉꯝꯍꯜꯂ ꯆꯠꯈ꯭ꯔꯦꯕ ꯑꯗꯨꯝ ꯉꯝꯍꯜꯂ ꯆꯠꯈ꯭ꯔꯦꯕ ꯕ꯭ꯔꯦꯟꯁꯦ ꯁꯥꯔꯞ ꯁꯨꯡꯂꯣꯏ ꯑꯣꯏꯍꯟꯗ꯭ꯔꯦꯕ
ꯑꯗꯨꯗꯅꯦ ꯑꯩꯈꯣꯏ ꯁꯣꯛꯂꯛꯏ ꯃꯌꯥꯝꯁꯤ ꯇꯥ ꯇꯥ ꯂꯩꯅꯔꯤ ꯃꯌꯥꯝꯁꯤ ꯑꯩꯈꯣꯏꯒꯤ ꯅꯨꯡꯉꯥꯏꯕꯁꯦ ꯇꯦꯝꯄꯔꯔꯤꯗꯣ ꯄꯥꯝꯃꯤꯁꯦ ꯂꯣꯏꯅ ꯈꯜꯂꯦꯕ ꯏꯃꯣꯁꯟꯒꯁꯦ ꯌꯥꯝ ꯊꯤꯅ ꯗꯤꯞ ꯑꯣꯏꯅꯀꯣ
ꯑꯩꯈꯣꯏꯒꯤ ꯀꯟꯇ꯭ꯔꯣꯜꯁꯦ ꯍꯣꯏ ꯃꯤꯑꯣꯏꯕꯁꯦ ꯀꯟꯇ꯭ꯔꯣꯜꯗꯤ ꯉꯝꯗꯦ ꯕꯠ ꯀꯩꯅꯣ ꯇꯧꯈ꯭ꯔꯐꯧꯗ ꯑꯗꯨꯝ ꯉꯝꯗꯕ ꯑꯗꯨꯝ ꯌꯥꯎꯋꯦꯕ
ꯑꯩꯒꯤ ꯃꯤꯑꯣꯏꯕꯗ ꯊꯤꯡꯀꯤꯡꯒꯤ ꯑꯣꯏꯕ ꯀꯦꯄꯥꯁꯤꯇꯤ ꯑꯃ ꯌꯥꯎꯖꯔꯤꯗꯨꯅ
ꯎꯝ
ꯑꯗꯥ
ꯑꯗꯣ ꯉꯝꯗꯤ ꯉꯝꯒꯗꯧꯅꯦ ꯑꯥ ꯍꯥꯏꯌꯣ ꯍꯥꯏꯌꯣ
ꯀꯔꯤ ꯅꯪ ꯑꯥꯏ ꯃꯦꯛꯁꯅ ꯑꯃ ꯍꯧꯖꯤꯛ ꯀꯟꯅ ꯗꯋ ꯗꯦꯁꯤꯒꯤ ꯇꯧꯕꯗꯣ
ꯈꯪ ꯈꯪꯉꯦ ꯑꯥꯏ ꯃꯦꯛꯁ ꯍꯥꯏꯁꯦ ꯑꯩꯈꯣꯏ ꯐꯤꯂꯝꯒꯤ ꯀꯩꯅꯣꯅꯦ
ꯑꯣ ꯑꯗꯨꯗꯤ ꯑꯩ ꯀꯔꯤ ꯍꯧꯖꯤꯛ ꯃꯨꯝꯕꯥꯏꯗ ꯍꯟꯗꯛ ꯃꯦꯠ ꯗꯦꯕꯟꯅꯦ ꯀ꯭ꯔꯤꯁꯣ ꯄꯅꯣ ꯂꯑ ꯃ ꯂꯥꯅꯤ ꯂꯥ ꯃꯥꯂꯀꯣ
ꯎꯝ ꯃꯣꯏ ꯑꯍꯨꯝ ꯂꯥꯛ ꯃꯥꯜꯂꯦ
ꯏꯟꯗꯤꯌꯥꯗ ꯄ꯭ꯔꯤꯃꯤꯌꯔ ꯎꯠꯂꯤꯅꯦ
ꯎꯝ
ꯅ ꯑꯣꯗꯦ ꯁꯤꯗ ꯑꯗꯣ ꯃꯣꯏ ꯍꯧꯖꯤꯛꯁꯦ ꯑꯥꯏ ꯃꯦꯛꯁꯦ ꯀꯝꯄꯅꯤ ꯃꯃꯤꯡ ꯑꯣꯏꯗꯣꯏꯔꯥ ꯀꯃꯥꯏꯅ ꯇꯧꯕꯅꯣ
ꯃꯥꯁꯦ ꯀꯝꯄꯅꯤ ꯑꯣꯏꯅꯁꯨ ꯂꯩꯕ ꯑꯣꯏꯗꯣꯏꯅꯦ ꯃꯥꯁꯦ ꯏꯟꯗꯤꯌꯥ ꯈꯛꯇꯗ ꯂꯩꯇꯦꯕ ꯑꯇꯣꯞꯄ ꯀꯟꯇ꯭ꯔꯤꯗꯁꯨ ꯂꯩꯌꯦꯕ
ꯑꯗꯨꯅꯦ ꯇꯦꯛꯅꯣꯂꯣꯖꯤꯒꯤ ꯑꯃ ꯂꯥꯛꯄꯗ ꯑꯗꯨꯒꯤ ꯍꯟꯗꯛꯀꯤ ꯑꯩꯅ ꯑꯗꯨꯝ ꯊꯦꯡꯅꯕꯗ ꯑꯥꯏ ꯃꯦꯛꯁꯀꯤ ꯑꯣꯏꯕ ꯗꯥꯏꯔꯦꯛ ꯐꯣꯝ ꯑꯣꯔꯤꯖꯤꯅꯦꯜ ꯐꯣꯝꯗꯣ
ꯎꯝ
ꯏꯟꯗꯤꯌꯥꯗ ꯀꯥꯞꯄ ꯃꯇꯝꯗ ꯃꯣꯏ ꯔꯤꯖꯣꯂꯨꯁꯟꯗꯣ ꯑꯣꯔꯤꯖꯤꯅꯦꯜ ꯑꯣꯏꯅ ꯀꯥꯞꯄ ꯁꯞꯄꯣꯔꯠ ꯇꯧꯗꯦ ꯍꯥꯏꯕ ꯀꯩꯅꯣꯝ ꯍꯥꯏ
ꯎꯝ
ꯑꯗꯨꯅꯦ ꯑꯁ ꯈ꯭ꯔꯤꯁꯇꯣꯄꯔꯅꯣꯂꯥꯅꯤ ꯀꯣꯛꯁꯤꯗꯤ ꯏꯕꯣ
ꯃꯣꯏ ꯃꯣꯏꯒꯨꯝꯕꯁꯦ ꯂꯥꯏꯄꯣꯛꯅꯤꯅꯦ ꯐꯤꯂꯝꯁꯦ ꯌꯥꯝ ꯁꯥꯊꯤꯅ ꯗꯤꯞ ꯑꯣꯏꯅ ꯆꯠꯄ ꯍꯥꯏꯇꯥꯔꯦꯅꯦ ꯏꯁꯇꯣꯔꯤ ꯀꯩꯀꯥ ꯑꯗꯩ ꯁꯤꯅꯤꯃꯥꯇꯣꯒ꯭ꯔꯥꯐꯤꯁꯦ
ꯑꯩꯗꯤ ꯃꯥꯖꯦ ꯍꯣꯏ ꯃꯥꯏ ꯃꯥꯏꯒꯤꯕꯨꯗꯤ ꯂꯩ ꯑꯗꯣ ꯖꯦꯝꯁ ꯀꯦꯃꯤꯔꯨꯟꯒꯁꯨꯨ ꯖꯦꯝꯁ ꯀꯦꯃꯤꯔꯨꯟ ꯇꯣꯉꯥꯟꯕꯥ ꯑꯃ ꯂꯩꯖꯔꯛꯑꯦꯗꯅ
ꯎꯝ ꯎꯝ
ꯑꯗꯨꯒ ꯈ꯭ꯔꯤꯁꯇꯣꯄꯔꯅꯣꯂꯥꯟꯁꯤꯅ ꯑꯃꯨꯛ ꯔꯤꯌꯦꯂꯤꯇꯤꯗ ꯉꯥꯎꯕꯤꯅꯦꯕ ꯃꯥꯅ ꯑꯃꯨꯛ
ꯃꯥꯅꯦ ꯃꯥꯅꯦ
ꯃꯥꯏꯗꯤ ꯃꯥ ꯃꯁꯥꯕꯨꯗ ꯐꯣꯟ ꯏꯃꯦꯜꯕꯧ
ꯀꯩꯅꯣꯁꯨ ꯐꯖꯕꯅꯦ ꯑꯩꯈꯣꯏꯒꯤ ꯗꯥꯏꯔꯦꯛꯇꯔꯗ ꯍꯥꯏꯔꯒꯗꯤ ꯏꯁ꯭ꯇꯤꯚꯦꯟ ꯏꯁꯄꯤꯜꯕꯔꯛꯅ ꯑꯃ ꯂꯩꯌꯦꯕꯀꯣ
ꯑꯥ
ꯃꯥꯅ ꯄꯨꯊꯣꯛꯄ ꯐꯤꯂꯝꯁꯦ ꯂꯣꯏ ꯐꯖꯕꯅꯦ ꯖꯣꯁ ꯀꯥꯏꯅ ꯑꯃ ꯁꯥꯛꯀꯤꯀꯣ
ꯑꯥ
ꯑꯗꯨꯗꯒꯤ ꯖꯔꯁꯤꯛ ꯄꯥꯔ ꯖꯔꯁꯤꯛ ꯋꯥꯜ ꯃꯥ ꯂꯣꯏ ꯄꯨꯊꯣꯛꯄꯅꯦ ꯑꯗꯨꯗꯩ ꯀꯦꯠꯁ ꯃꯤ ꯏꯐ ꯌꯨ ꯀꯦꯟꯒꯗꯣ ꯍꯧꯖꯤꯛꯀꯤ ꯀꯩꯅꯣꯗꯣ ꯖꯔꯁꯤ ꯄꯥꯔꯀꯤꯗꯥꯏꯔꯦꯛ ꯏꯁꯇꯤꯕꯦꯟ ꯁꯄꯦꯜ ꯕꯔꯛꯇꯣ ꯃꯥꯅꯅꯦꯕꯥ ꯄꯨꯊꯣꯛꯏꯁꯦ
ꯑ
ꯐꯤꯂꯝ ꯅꯨꯡꯉꯥꯏ ꯅꯨꯡꯉꯥꯏ ꯄꯨꯊꯣꯛꯄꯅꯦ ꯖꯨꯔꯥꯁꯤꯛ ꯋꯥꯔꯜꯒꯤ ꯐꯤꯂꯝ ꯑꯃ ꯃꯥ ꯂꯣꯏ ꯄꯨꯊꯣꯛꯑꯦ ꯑꯗꯨꯗꯒꯤ ꯇꯣꯝ ꯍꯦꯡꯁꯀꯤꯗ ꯇꯔꯃꯤꯅꯦꯜ ꯍꯥꯏꯗꯣ
ꯑ
ꯑꯗꯨꯁꯨ ꯍꯧꯨꯖꯤꯛꯀꯤ ꯖꯔꯁꯤꯛ ꯄꯥꯛꯀꯤ ꯗꯥꯏꯔꯦꯛꯇꯔ ꯏꯁꯇꯤꯕꯦꯟ ꯏꯁꯄꯤꯜꯕꯔꯛ ꯍꯥꯏꯁꯤꯅ ꯄꯨꯊꯣꯛꯄꯅꯦ ꯃꯥꯖꯨ ꯐꯤꯂꯝ ꯐꯖ ꯐꯖꯕ ꯄꯨꯊꯣꯛꯄꯅꯦ ꯃꯥꯖꯦ ꯀꯩꯅꯣꯅꯒ ꯑꯩꯈꯣꯏꯒꯤ ꯑꯥꯔ ꯑꯥꯔ ꯑꯥꯔꯒꯤ ꯏꯟꯗꯤꯌꯥ ꯗꯥꯏꯔꯦꯛꯇꯔꯗꯣ ꯑꯗꯨꯗꯒ ꯃꯥꯅꯒ ꯐꯤꯠꯕꯦꯛ ꯍꯥꯏꯒꯗ꯭ꯔꯥ ꯄꯤꯔꯛꯇꯅꯒ ꯇꯧꯈꯤꯝꯅꯦ ꯅꯣꯏ ꯑꯥꯔ ꯑꯥꯔ ꯑꯥꯔꯗꯣ ꯑꯩ ꯌꯦꯡꯉꯦ ꯌꯥꯝ ꯐꯖꯩ ꯈꯣꯠꯂꯤ ꯀꯥꯏꯅ ꯍꯥꯏꯔꯛꯇꯅ ꯌꯥꯝꯅ ꯐꯖꯕꯅꯦ ꯃꯥꯁꯨ ꯗꯥꯏꯔꯦꯛꯇꯔꯒꯥ ꯍꯥꯏꯔꯒꯗꯤ ꯑꯗꯨꯗꯒꯤ ꯗꯥꯏꯔꯦꯛꯇꯔꯗ ꯑꯩꯈꯣꯏꯒꯤ ꯀꯩꯅꯣꯁꯨ ꯂꯩꯌꯦ ꯑꯥ ꯃꯥꯔꯇꯤꯟ ꯏꯁꯀꯣꯔꯁꯦꯁ ꯁꯤꯁꯅ ꯑꯃꯁꯨ ꯂꯩꯌꯦ ꯃꯥꯖꯨ ꯐꯖꯕ ꯌꯥꯝ ꯄꯨꯊꯣꯛꯄꯅꯦ ꯑꯩꯈꯣꯏꯒꯤ ꯀꯩꯅꯣꯗꯣ ꯑꯥ ꯇꯤꯛꯁꯤ ꯗ꯭ꯔꯥꯏꯚꯔ ꯀꯥꯏꯅꯀꯣ ꯑꯗꯨꯗꯒꯤ ꯑꯇꯩ ꯑꯇꯩꯖꯨ ꯑꯗꯨꯝ ꯈꯔ ꯄꯨꯊꯣꯛꯑꯦ ꯃꯥꯖꯦ ꯀꯦꯅꯣ ꯑꯈꯣꯏꯒꯤ ꯀꯔꯤꯌꯦ ꯗ ꯗꯤꯄꯥꯔꯇꯦꯠ ꯀꯥꯏꯅ ꯈꯔ ꯄꯨꯊꯣꯛꯑꯦ ꯂꯤꯌꯣꯔꯅꯥꯗꯣꯔꯒꯤ ꯁꯠꯇꯔ ꯑꯥꯏꯂꯦꯟꯒꯗꯣ ꯃꯥꯅ ꯄꯨꯊꯣꯛꯄꯅꯦ ꯍꯧꯖꯤꯛꯀꯤ ꯃꯥꯔꯇꯤꯟ ꯀꯣꯔꯁꯦꯁ ꯁꯤꯁ ꯍꯥꯏꯗꯨꯅ ꯇꯥꯕ꯭ꯔꯣ ꯑꯩ ꯍꯥꯏꯖꯤꯕꯣ ꯍꯜꯂꯣ ꯑꯩꯁ ꯅꯪꯅ ꯉꯥꯡꯕ ꯑꯝ ꯇꯥꯗ꯭ꯔꯦꯍꯦ ꯑꯩꯗꯤ
ꯇꯥꯕ꯭ꯔꯣ
ꯇꯥꯔꯦ ꯇꯥꯔꯦ ꯉꯁꯥꯏꯗꯩ ꯑꯩꯅ ꯍꯥꯏꯗꯣ ꯇꯥꯕ꯭ꯔꯣ
ꯇꯥꯏꯌꯦ ꯇꯥꯏꯌꯦ
ꯑꯗꯨꯅꯦ ꯍꯧꯖꯤꯛꯀꯤ ꯃꯥꯔꯇꯤꯟ ꯁ꯭ꯀꯣꯔꯁꯦꯁꯤꯁ ꯍꯥꯏꯁꯦ ꯃꯥꯖꯨ ꯐꯤꯂꯝ ꯐꯖꯕ ꯌꯥꯝ ꯄꯨꯊꯣꯛꯄꯅꯦ ꯃꯤ ꯀꯣꯔꯤꯌꯥꯒꯤ ꯄꯦꯔꯥꯁꯥꯏꯠ ꯀꯧꯕ ꯇꯨ ꯊꯧꯖꯟ ꯅꯥꯏꯟꯇꯤꯟꯗ ꯄꯨꯊꯣꯛꯄ ꯐꯤꯂꯝ ꯗꯥꯏꯔꯦꯛꯇꯔ ꯑꯣꯁꯀꯥꯔ ꯐꯪꯒꯤꯕ ꯑꯝ ꯂꯩꯌꯦꯕꯀꯣ ꯃꯥꯅ ꯗꯥꯏꯔꯦꯛ ꯍꯧꯖꯤꯛꯀꯤ ꯃꯥꯔ ꯇꯤꯟꯁꯀꯣꯔꯁꯦꯁꯤꯁꯇꯣ ꯑꯣꯅꯔ ꯇꯧꯕꯅꯤ ꯀꯩꯅꯣ ꯑꯗꯨꯗ ꯃꯥꯅ ꯃꯥꯔꯇꯤꯟ ꯏꯁꯀꯣꯔꯁꯦꯁꯤꯁꯅ ꯍꯥꯏꯕ ꯀꯩ ꯍꯥꯏꯇꯥꯔꯦ ꯋꯥꯍꯩ ꯈꯔ ꯃꯥꯅ ꯍꯥꯏꯗꯣꯔꯛꯄ ꯑꯗꯨꯗ ꯁꯤ ꯋꯥꯍꯩ ꯃꯌꯥꯝꯖꯦ ꯃꯥꯔꯇꯤꯟ ꯑꯈꯣꯏꯒꯤ ꯒ꯭ꯔꯦꯠ ꯃꯥꯔꯇꯤꯟ ꯏꯁꯀꯣꯔꯁꯦꯁꯤꯁꯅ ꯍꯥꯏꯒꯤꯕꯅꯦꯅ ꯍꯥꯏꯕꯗ ꯃꯤ ꯃꯌꯥꯝꯅ ꯏꯁꯇꯦꯟꯗꯤꯡ ꯑꯣꯕꯦꯁꯟ ꯇꯧꯕꯩ ꯋꯥꯔꯤꯅꯤꯗ ꯄꯨꯔꯥ ꯑꯣꯁꯀꯥꯔ ꯉꯝꯃꯗꯩ ꯍꯦꯟꯅ ꯅꯩꯕꯗꯣ ꯀꯩꯅꯣꯗꯣ ꯃꯥꯅ ꯄꯨꯊꯣꯛꯄꯅꯦ
ꯖꯦꯝꯁ ꯀ꯭ꯂꯤꯞ ꯖꯦꯝꯁ ꯀꯦꯃꯦꯔꯨꯟꯅ ꯑꯃꯨꯛ ꯁꯤ ꯖꯤ ꯑꯥꯏꯖꯦ ꯐꯖꯅ ꯁꯤꯖꯤꯟꯅꯕ ꯍꯩꯕ ꯃꯥꯅ
ꯎꯝ ꯑꯁ ꯃꯥꯖꯨ ꯐꯥꯖꯕꯅꯦꯍꯦ ꯑꯕꯥꯇꯥꯔꯗꯣ ꯐꯗꯣꯛꯑꯦ ꯐꯖꯔꯦ ꯑꯗꯨꯗꯒꯤ ꯑꯕꯥꯠ ꯇꯥꯔꯗꯨꯗꯒꯤ ꯑꯦꯗꯚꯦꯟꯆꯔꯁ ꯑꯦꯟ ꯒꯦꯝꯅ ꯍꯦꯟꯕ꯭ꯔꯥ ꯀꯩꯅꯣꯝ ꯇꯧꯒꯤꯕꯅꯦꯕ
ꯎꯝ ꯎꯝ
ꯑꯗꯨꯗꯒꯤ ꯃꯥꯖꯦ ꯍꯥꯏꯐꯦꯠ ꯀꯩꯅꯣ ꯇꯧꯔꯒꯀꯣ ꯁꯤꯡꯅꯔꯒ ꯑꯕꯥꯇꯥꯔ ꯇꯨ ꯑꯃꯨꯛ ꯄꯨꯊꯣꯛꯀꯅꯤꯅ ꯄꯨꯊꯣꯔꯛꯄꯅꯦꯕ
ꯑꯥ
ꯇꯨꯗꯣ ꯐ꯭ꯂꯣꯞ ꯆꯠꯇꯧ ꯃꯥꯜꯂꯒ ꯑꯗꯨꯝ ꯐꯖꯅ ꯕꯣꯛꯁ ꯑꯣꯐꯤꯁꯇꯤ ꯇꯣꯞ ꯆꯠꯈꯤꯍꯦ
ꯑꯁ ꯇꯨꯁꯨ ꯑꯗꯨꯝ ꯐꯖꯩ
ꯁꯤ ꯑꯣꯐ ꯋꯥꯇꯔ ꯍꯥꯏꯕ꯭ꯔꯥ ꯀꯩꯅꯣꯝ ꯍꯥꯏꯗꯥꯏ
ꯑ ꯍꯟꯗꯛꯀꯤꯗꯨꯅ ꯀꯔꯤꯕꯣ ꯐꯩꯌꯥꯔ ꯑꯦꯟ ꯋꯥꯇꯔ ꯍꯥꯏꯕ꯭ꯔꯣ
ꯀꯥꯎꯔꯦ
ꯑꯥ
ꯃꯥꯥꯏ ꯐꯤꯂꯝꯁꯤ ꯂꯣꯏ ꯐꯖꯕꯅꯤ ꯇꯤꯇꯥꯅꯤꯛꯇꯒꯤꯀꯣ
ꯑꯥ
ꯑꯗꯨꯗꯒꯤ ꯑꯇꯩꯁꯨ ꯐꯖ ꯐꯖꯕ ꯂꯩꯌꯦ
ꯑꯥ
ꯖꯦꯝꯁ ꯀꯦꯃꯦꯔꯣꯟꯒꯦ ꯃꯥꯏ ꯇꯤꯇꯥꯅꯤꯛ ꯇꯨ ꯌꯦꯡꯉꯕꯣ
ꯌꯦꯡꯉꯦ ꯌꯦꯡꯉꯦ
ꯖꯦꯝꯁ ꯀꯦꯃꯦꯔꯟꯒꯤ ꯐꯤꯂꯝꯗ ꯐꯖ ꯐꯖꯕ ꯍꯥꯏꯔꯒꯗꯤ ꯑꯩꯈꯣꯏꯒꯤ ꯀꯩꯅꯣꯒꯁꯨ ꯃꯥꯅ ꯄꯨꯊꯣꯛꯏꯅꯦ ꯑꯥꯔꯅꯣꯟꯒꯤ ꯇꯔꯃꯤꯅꯦꯇꯔꯒꯩꯗꯣ
ꯇꯔꯃꯤꯅꯦꯇꯔ ꯁꯦꯔꯤꯁꯇꯣ
ꯑꯥ ꯃꯥꯅ ꯂꯣꯏ ꯄꯨꯊꯣꯛꯏꯅꯦ ꯇꯔꯃꯤꯅꯦꯇꯔ ꯖꯂ ꯃꯦ ꯇꯔꯃꯤꯅꯦꯇ ꯇꯨ ꯇꯔꯃꯤꯅꯦꯇꯔ ꯊ꯭ꯔꯤ
ꯑꯥꯎ
ꯑꯥꯔꯅꯣꯟꯒꯤ ꯃꯥꯁꯦ ꯑꯥꯔꯅꯣꯟꯒ ꯈꯔ ꯀꯩꯅꯣ ꯇꯧꯅꯩꯌꯦ ꯀꯅꯦꯛ ꯂꯩꯅꯩꯌꯦ
ꯑꯣ ꯑꯣ
ꯑꯥꯔꯅꯣꯟꯒꯤ ꯐꯤꯂꯝꯈꯩ ꯑꯗꯨꯝꯃ ꯐꯖꯅ ꯑꯥꯔꯅꯣꯟꯒꯁꯨ ꯑꯗꯨꯝ ꯀꯨꯝꯃꯦ ꯑꯗꯨꯗꯒꯤ ꯀꯩꯅꯣ ꯔꯝꯕꯣꯗꯣ
ꯑꯥ
ꯔꯝꯕꯣ ꯐꯥꯔꯁ ꯕ꯭ꯂꯠ ꯇꯨꯗꯣ ꯑꯗꯨꯁꯨ ꯃꯥꯅ ꯄꯨꯊꯣꯛꯄꯅꯦ
ꯁꯤꯜꯚꯦꯁꯇꯔ ꯏ꯭ꯁꯇꯦꯂꯣꯟ
ꯎꯝ ꯑꯗꯨꯗꯒꯤ ꯑꯃ ꯔꯣꯕꯣꯠꯀꯤ ꯐꯤꯂꯝ ꯑꯃ ꯂꯩꯕꯗꯣ ꯈꯪꯕ꯭ꯔꯣ
ꯀꯔꯝꯕ
ꯑꯦꯟꯖꯦꯂꯥ ꯕꯦꯇꯜꯅ
ꯑꯥ ꯈꯪꯑꯦ ꯑꯥ
ꯑꯗꯨꯁꯨ ꯃꯥꯅ ꯄꯨꯊꯣꯛꯄꯅꯦ ꯖꯦꯝꯁꯀꯦꯃꯦꯔꯨꯟꯅ ꯑꯁ ꯃꯥꯁꯨ ꯐꯤꯂꯝ ꯐꯖ ꯐꯖꯕ ꯄꯨꯊꯣꯛꯄꯅꯤꯗ
ꯑꯥ ꯃꯤꯒꯤ ꯗꯤ ꯋꯥꯔꯤ ꯑꯃ ꯏꯕ ꯃꯇꯝꯗ ꯗꯤꯕ꯭ꯂꯞ ꯇꯧꯕ ꯃꯇꯝꯗ ꯁꯥꯏꯟꯇꯤꯐꯤꯛ ꯑꯣꯏꯅ ꯑꯗꯩꯗꯤ ꯔꯤꯆꯨꯋꯦꯜ ꯏꯁꯄꯤꯔꯤꯆꯨꯋꯦꯜ ꯑꯣꯏꯅ ꯂꯣꯏ ꯄꯨꯂꯞ ꯌꯥꯎꯔꯒ ꯄꯨꯜꯂꯞ ꯅꯩꯅꯔꯒ ꯐꯤꯂꯝꯗꯣ ꯐꯖ ꯀꯣꯛ ꯆꯥꯛꯍꯟꯕꯤꯅꯦ ꯃꯣꯏꯅ ꯇꯧꯔꯤꯁꯦ
ꯎꯝ ꯄ꯭ꯂꯣꯠ ꯇꯨꯏꯁ ꯀꯩꯀꯥꯒꯗꯣ ꯄ꯭ꯂꯦꯟꯗ ꯆꯠꯇꯦꯕ
ꯎꯝ ꯗꯥꯏꯂꯣꯛ ꯗꯤꯂꯤꯚꯔꯤ ꯑꯣꯏꯔꯁꯨꯀꯣ
ꯎꯝ ꯂꯣꯏꯅ ꯃꯒꯨꯟ ꯂꯩꯌꯦꯕ ꯄ꯭ꯂꯦꯟꯗ ꯑꯃ ꯆꯠꯇꯦꯕ ꯈꫭꯏ